ꯃꯔꯨꯞ ꯑꯩꯒꯤ ꯈꯣꯟꯖꯦꯜꯁꯤ ꯐꯖꯅ ꯇꯥꯕ ꯐꯣꯡꯕꯤꯁꯦ
ꯑ ꯌꯥꯝ ꯁꯦꯡꯅ ꯇꯥꯖꯩ ꯃꯔꯨꯞ ꯑꯩꯅ ꯉꯥꯡꯕꯁꯤꯗꯤ ꯐꯖꯅ ꯇꯥꯕ ꯅꯠꯇ꯭ꯔꯣ
ꯑ ꯇꯖꯩ ꯃꯒꯤ ꯅꯨꯃꯤꯗꯥꯡꯒꯤ ꯆꯥ ꯏꯁꯤꯡ ꯃꯗ ꯀꯔꯤ ꯀꯔꯤ ꯃꯇ ꯑꯗꯨꯕꯤ ꯍꯥꯏ ꯇ ꯇꯕꯤ
ꯆꯥꯛ ꯏꯁꯤꯡꯁꯤ ꯑꯥ ꯑꯩ ꯆꯥꯖꯔꯦ ꯃꯁꯤꯒꯤ ꯃꯊꯦꯜꯁꯤꯗꯤ ꯑꯩꯈꯣꯏ ꯃꯩꯇꯩꯒꯤ ꯌꯨꯝ ꯏꯟꯖꯥꯡ ꯑꯗꯨꯅꯤ ꯑꯩꯈꯣꯏꯒꯤ ꯁꯧꯔꯤ ꯊꯣꯡꯕ ꯑꯃꯒ ꯑꯗꯨꯒ ꯑꯩꯈꯣꯏꯒꯤ ꯀꯔꯣꯅꯥ ꯈꯥꯕꯤ ꯀꯥꯡꯍꯣꯡꯝꯒ ꯇꯧꯔꯒ ꯑꯩꯈꯣꯏ ꯃꯣꯔꯣꯡ ꯐꯖꯅ ꯃꯦꯜꯂꯒꯗ ꯂꯆꯔꯦ ꯃꯔꯨꯞꯇꯤ ꯀꯔꯤ ꯃꯊꯦꯜ ꯍꯥꯕꯤꯔꯦ
ꯑꯕꯁꯤꯦ ꯀ ꯀꯥꯡꯁꯨ ꯑꯃꯒ ꯌꯦꯟ ꯑꯉꯧꯕ ꯑꯣꯏꯔꯥ ꯑꯣꯏꯔꯥ ꯑꯗꯨꯃꯥꯏꯅ ꯇꯥꯖꯩ ꯑꯗꯨ ꯁꯤꯗꯤ ꯃꯔꯨꯞ ꯆꯥ ꯏꯟꯁꯥꯡꯒꯤ ꯃꯝꯗꯁꯨ ꯋꯥꯔꯤ ꯋꯥꯇꯥꯏ ꯁꯥꯟꯅꯩ ꯑꯗꯨꯅ ꯆꯥ ꯏꯟꯖꯥꯡꯒꯤ ꯃꯗ ꯁꯨꯝ ꯋꯥꯔꯤ ꯋꯥꯇꯥꯏ ꯇꯧꯁꯦ ꯍꯥꯏꯕꯨ ꯃ ꯃ ꯆꯤꯟꯕꯤꯕꯕ ꯗ ꯅꯠꯇ ꯋꯥꯔꯤ ꯁꯥꯟꯅꯕꯗ ꯀꯩꯁꯨ ꯀꯥꯏꯗꯒꯦ
ꯊꯣꯏꯗꯣꯛꯄ ꯂꯩꯇꯦ ꯃꯔꯨꯞ ꯑꯩꯒꯤꯗꯤ ꯅꯨꯃꯤꯗꯥꯡꯁꯤꯗ ꯊꯕꯛ ꯏꯪꯈꯥꯡ ꯑꯇꯩ ꯑꯇꯩ ꯇꯧꯔꯨꯕ ꯒꯤ ꯑꯋꯥ ꯄꯣꯊꯥꯕ ꯑꯣꯏꯅ ꯀꯣꯛꯁꯤꯗ ꯐꯠꯇꯕ ꯈꯠꯇꯕ ꯍꯥꯏꯗꯤ ꯉꯁꯥꯏ ꯑꯌꯨꯛꯇ ꯋꯥꯔꯨꯕ ꯑꯗꯩ ꯉꯥꯡꯅꯔꯨꯕ ꯁꯛꯅꯔꯨꯕ ꯁꯥꯎꯅꯔꯨꯕ ꯃꯌꯥꯝꯗꯨ ꯏꯪꯊꯔꯒ ꯒ꯭ꯌꯥꯟ ꯇ ꯇꯅ ꯂꯩꯕ ꯃꯇꯝꯅꯤ ꯑꯗꯨꯅ ꯃꯔꯝꯅ ꯁꯥꯟꯅꯔꯤꯉꯩ ꯋꯥꯔꯤ ꯋꯥꯇꯥꯏ ꯑꯗꯨ ꯑꯩꯈꯣꯏꯒꯤ ꯒ꯭ꯌꯥꯟ ꯇꯥꯅ ꯑꯗꯨ ꯑꯃ ꯁꯥꯟꯅꯁꯤ ꯍꯥꯏꯁꯨꯨ ꯃꯇꯦꯡ ꯄꯥꯡꯕ ꯌꯥꯕ ꯑꯗꯒꯤ ꯃꯔꯨꯞꯇꯒꯤꯁꯨ ꯂꯧꯁꯤꯟꯕ ꯌꯥꯕ ꯑꯗꯨꯒ ꯃꯔꯨꯞꯇꯁꯨ ꯑꯩꯅ ꯀ ꯑꯗꯨꯝ ꯁꯨꯃꯥꯏꯅ ꯁꯨꯝ ꯇꯥꯊꯣꯛꯑꯁꯤꯟ ꯇꯧꯉ ꯁꯤ ꯃꯔꯨꯞ ꯃꯔꯨꯞ ꯑꯗꯨꯝ ꯍꯧꯗꯣꯛꯄꯤꯔꯛꯑꯣ
ꯁꯤꯡ ꯃ ꯂꯥꯛꯈꯣꯏꯁꯨ ꯊꯣꯡꯕ ꯈꯣꯠꯄꯗ ꯌꯥꯝꯅ ꯍꯩꯊꯣꯏ ꯁꯤꯡꯊꯣꯏ ꯑꯣꯏꯗ꯭ꯔꯒꯒꯁꯨ ꯆꯥꯕ ꯊꯛꯄꯒꯤ ꯊꯄ ꯑꯗꯨꯛꯀꯤ ꯃꯇꯤꯛ ꯄꯥꯝꯖꯕ ꯍꯥꯏꯇꯥꯔꯦ ꯑꯩ ꯃꯔꯨꯞꯀꯤ ꯑꯥ ꯆꯥꯕ ꯊꯛꯄꯗꯒꯤ ꯈꯠꯇ ꯅꯠꯇꯅ ꯑꯩꯈꯣꯏꯒꯤ ꯃꯍꯥꯎ ꯂꯧꯕꯗ ꯈꯇꯅꯠꯇꯅ ꯑꯩꯈꯣꯏꯒꯤ ꯈꯣꯡꯕ ꯊꯥꯛꯄ ꯍꯥꯏꯕꯁꯤ ꯃꯣꯏ ꯌꯥꯝꯅ ꯍꯩꯅꯕꯒꯤ ꯑꯩꯈꯣꯏꯒꯤ ꯊꯣꯡꯕ ꯊꯥꯛꯄꯁꯨ ꯑꯩꯈꯣꯏꯒꯤ ꯆꯥ ꯏꯟꯁꯥꯡ ꯑꯃ ꯆꯥꯅꯕꯗꯒꯤꯕꯨꯔꯦ ꯏꯃꯥꯟꯅꯕꯁꯤ ꯄꯨꯨꯝꯕꯗꯗꯒꯤꯔꯣ ꯊꯣꯡꯕ ꯊꯥꯛꯄꯁꯤꯗꯤ ꯇꯉꯥꯏꯐꯗꯅ ꯇꯧꯗꯕ ꯌꯥꯗ ꯃꯗꯨꯈꯤ ꯑꯩꯈꯣꯏꯒꯤ ꯊꯧꯗꯥꯡ ꯑꯃ ꯍꯥꯏꯕ ꯇꯥꯔꯦ ꯉꯦ ꯑꯩꯈꯣꯏꯅ ꯊꯕꯛ ꯏꯪꯁꯤꯟꯕꯒꯤ ꯃꯥꯒꯤ ꯅꯠꯇꯦ ꯃꯔꯨꯞ ꯑꯩꯈꯣꯏꯒꯤ ꯍꯩꯊꯣꯏ ꯁꯤꯡꯊꯣꯏꯒ ꯊꯣꯡꯕ ꯊꯥꯛꯄꯒꯤ ꯑꯩꯈꯣꯏ ꯊꯣꯡꯕ ꯊꯥꯛꯄꯗ ꯍꯦꯟꯅ ꯈꯪꯂꯕ ꯑꯗꯨꯒꯨꯝꯂꯕ ꯃꯔꯨꯞ ꯑꯃ ꯑꯣꯏꯕꯒꯤ ꯍꯦꯟꯅ ꯍꯥꯎꯕꯒꯤꯗꯃꯛꯇ ꯠꯇꯅ ꯂꯩꯛꯇ ꯊꯣꯡꯍꯟꯖꯕꯅꯤ ꯍꯥꯏꯅ ꯃꯔꯨꯞꯄ ꯃꯐꯝꯗꯒꯤ ꯑꯣꯏꯅ ꯉꯁꯤꯒꯤ ꯑꯌꯥꯝꯕ ꯋꯥꯁꯤ ꯃꯔꯨꯅ ꯉ ꯇ ꯆ ꯑꯗ ꯃꯔꯤ ꯍꯥꯏꯗꯤ ꯎꯇꯤ ꯎꯇꯤ ꯊꯣꯡꯕꯁꯦ ꯑꯩꯗꯤ ꯎꯇꯤ ꯊꯣꯡꯕꯁꯦ ꯌꯥꯝꯅ ꯍꯥꯏꯖꯕ ꯇꯥꯔꯦ ꯑꯗꯨꯕꯨ ꯐꯤꯁꯦ ꯀꯔꯝꯅ ꯊꯣꯡꯒꯦ ꯍꯥꯏꯔꯒꯗꯤ ꯉꯁꯤ ꯐꯥꯎꯕꯗ ꯈꯪꯖꯗꯦ ꯑꯩꯁ ꯑꯃꯨꯛꯇꯪꯗꯤ ꯊꯣꯡꯕ ꯍꯩꯅꯤꯡꯉꯦ ꯎꯝ ꯀꯝ ꯀꯝꯅ ꯀꯃꯥꯏ ꯇꯧꯕꯒ ꯃꯇꯥꯡ ꯆꯥꯅ ꯀꯔꯤ ꯀꯔꯤ ꯊꯥꯛꯑꯒ ꯊꯣꯡꯒꯦ ꯍꯥꯏꯕꯗꯨꯁꯨ ꯈꯤꯇꯪ ꯃꯔꯨꯞꯛꯇꯒꯤ ꯇꯥꯖꯅꯤꯡꯒꯦ ꯍꯥꯏꯇꯥꯔꯦ ꯈꯤꯇꯪ ꯊꯝꯕꯤꯅꯤꯡꯉꯤ
ꯑꯁ ꯃꯔꯨꯞꯅ ꯎꯇꯤ ꯄꯜꯂꯛꯑꯒ ꯑꯩꯁꯦ ꯎꯇꯤ ꯈꯪꯆꯆꯥ ꯆꯥꯅꯤꯡꯉꯛꯄ ꯑꯃ ꯐꯥꯎꯔꯦ ꯃꯔꯨꯞ ꯑꯗꯣ ꯃꯔꯨꯛ ꯇꯥꯛꯆꯗ꯭ꯔꯤꯉꯩꯗ ꯃꯔꯨꯞꯁꯦ ꯁꯪ ꯇꯥꯔꯒꯗꯤ ꯑꯩ ꯅꯣꯡꯃ ꯃꯔꯨꯞꯀ ꯊꯦꯡꯅꯔꯒ ꯑꯩꯈꯣꯏꯗ ꯑꯩ ꯃꯔꯨꯞꯁꯦ ꯆꯥꯛ ꯑꯝꯇ ꯀꯧꯖꯗ꯭ꯔꯤꯅ ꯑꯩ ꯃꯔꯨꯞꯁꯦ ꯑꯃꯨꯇꯪ ꯃꯔꯨꯞꯅ ꯄꯥꯝꯖꯕ ꯁꯣꯏꯕꯨꯝ ꯏꯔꯣꯝꯕ ꯀꯪꯂꯅꯥ ꯃꯔꯨ ꯑꯉꯥꯡꯕꯒ ꯏꯔꯣꯝꯕꯗꯨꯒ
ꯎꯇꯤ ꯑꯁꯪꯕꯁꯦ ꯅꯪ ꯅꯪ ꯂꯥꯎ ꯑꯇꯪ ꯊꯣꯡꯉꯒ ꯑꯩꯈꯣꯏ ꯉꯥ ꯑꯇꯦꯛꯄ ꯑꯇꯥꯎꯕ ꯑꯃꯇꯪ ꯇꯧꯔꯒ ꯑꯩꯈꯣꯏ ꯃꯣꯔꯣꯛ ꯃꯠꯄ ꯑꯧ ꯏꯔꯣꯝꯕ ꯌꯥꯎꯔꯅꯦ ꯃꯣꯔꯣ ꯃꯠꯇ ꯍꯥꯞꯆꯔꯔꯣꯏꯒꯦ ꯑꯩꯈꯣꯏꯒꯤ ꯃꯔꯅ ꯄꯥꯝꯕ ꯑꯇꯣꯞꯄ ꯃꯊꯦꯜ ꯂꯀꯣꯏ ꯑꯃꯅꯤꯒ ꯇꯧꯔꯒ ꯑꯃꯝꯛꯇꯪ ꯆꯔꯥ ꯑꯝꯇꯪꯗꯤ ꯀ ꯑꯣꯏꯒꯦ ꯑꯗꯨꯒ ꯑꯇꯤ ꯊꯨꯝꯕꯒꯤ ꯃꯇꯥꯡꯗꯨꯁꯨ ꯑꯩ ꯍꯥꯏꯐꯦꯠ ꯇꯥꯛꯆꯒꯦ ꯃꯔꯨꯞ ꯃꯔ ꯑꯗꯨꯝ ꯃꯨꯟꯅ ꯇꯥꯁꯟꯕꯤꯌꯨ ꯑꯩꯅ ꯌꯥꯝ ꯈꯪꯗꯅ ꯍꯩ ꯗꯅ
ꯎꯖꯕꯗꯤ ꯅꯠꯆꯗꯦ ꯑꯗꯨꯕꯨ ꯑꯩꯁꯨ ꯁꯨꯝ ꯊꯣꯡ ꯊꯥꯛꯄꯒꯤ ꯍꯤꯔꯝꯁꯤꯗꯗꯤ ꯑꯗꯨꯝ ꯑꯩ ꯐꯅꯌꯥꯝ ꯇꯣꯏꯅ ꯑꯗꯨꯝ ꯀꯨꯏꯅ ꯇꯧꯆꯔꯛꯑꯦ ꯐꯔꯦ ꯃꯔꯨꯞ ꯑꯩ ꯍꯧꯖꯔꯒꯦ ꯑꯩꯈꯣꯏ ꯎꯇꯤ ꯊꯣꯡꯕꯁꯤ ꯑꯍꯜ ꯂꯃꯟꯁꯤꯡꯅ ꯑꯩꯉꯣꯟꯗ ꯇꯥꯛꯄꯤꯔꯝꯕꯅꯤ ꯑꯩꯒꯤ ꯏꯙꯧꯁꯤꯡ ꯑꯩꯒꯤ ꯏꯄꯨꯁꯤꯡꯅ ꯀꯣ ꯃꯔꯣꯛ ꯃꯔꯨ ꯑꯣꯏꯅ ꯉꯥꯡꯕꯁꯤ ꯑꯗꯨꯝ ꯇꯥꯕꯤꯔꯤꯕꯥ ꯅꯠꯇ꯭ꯔꯥ
ꯎꯝ ꯆꯒꯤ ꯇ ꯃꯈ ꯈꯥ ꯇꯥꯕꯤꯦ
ꯑꯩꯈꯣꯏꯒꯤ ꯇꯁꯦꯡꯅ ꯎꯇꯤꯁꯦ ꯃꯈꯜ ꯌꯥꯝ ꯌꯥꯝꯃꯤ ꯎꯇꯤ ꯆꯨꯝꯅꯒꯤ ꯎꯇꯤ ꯑꯩꯈꯣꯏꯒꯤ ꯌꯨꯝꯗ ꯑꯗꯨꯝ ꯄꯪꯊꯣꯡ ꯊꯣꯡꯅ ꯏꯆꯝ ꯆꯝꯕ ꯆꯥꯕ ꯌꯥꯕ ꯑꯗꯒꯤ ꯎꯇꯤ ꯑꯁꯪꯕ ꯑꯗꯨꯒ ꯎꯇꯤ ꯃꯌꯥꯟ ꯍꯥꯏꯕ ꯑꯃ ꯁꯨꯃꯥꯏꯅ ꯂꯩ
ꯎꯇꯤꯆꯝ ꯆꯝꯝꯕ ꯊꯣꯡꯕ ꯍꯥꯏꯕꯁꯤ ꯍꯋꯥꯏꯃꯪ ꯄꯒꯜ ꯑꯣꯏꯅ ꯑꯗꯨꯝ ꯄꯣꯛꯍꯜꯂꯒ ꯑꯩꯈꯣꯏ ꯃꯁꯤ ꯀꯥꯝꯊꯣꯛꯑꯒ ꯑ ꯆꯠꯅꯕꯒ ꯍꯥꯞꯄꯒ ꯃꯔꯨꯞ ꯃꯄꯥꯡ ꯈꯔ ꯉꯧꯔꯒ ꯑꯗꯨꯃꯥꯏꯅ ꯑꯗꯨꯝ ꯊꯣꯡꯉꯁꯨ ꯌꯥꯏ ꯑꯗꯨꯝ ꯍꯥꯎꯕꯅꯤ ꯃꯔꯨꯞ ꯃꯁꯤꯁꯨ ꯑꯗꯨꯒ ꯑꯩꯈꯣꯏꯒꯤ ꯎꯇꯤ ꯑꯁꯪꯕ ꯊꯣꯡꯕꯁꯤꯗꯤ ꯃꯔꯨꯞ ꯑꯁꯪꯕ ꯄꯥꯝꯕꯤꯁꯤ ꯀꯔꯤ ꯀꯔꯤꯅꯣ ꯍꯥꯏꯕ ꯃꯇꯝꯗ ꯌꯥꯝ ꯃꯔꯨꯏ ꯑꯣꯏꯅ ꯌꯥꯎꯗꯕ ꯌꯥꯗ꯭ꯔꯤꯁꯦ ꯄꯥꯡꯈꯣꯛ ꯃꯅꯥꯅꯤ
ꯋꯥꯥꯡꯈꯣꯛ ꯃꯅꯥ ꯑꯁꯤ ꯌꯥꯝ ꯇꯛꯀ ꯇꯛꯀꯠ ꯇꯦꯛꯄ ꯍꯥꯏ ꯇꯥꯔꯦ ꯌꯥꯝ ꯄꯤꯛꯇꯕ ꯌꯥꯝꯁꯨ ꯂꯤꯗꯕ ꯃꯁꯤꯁꯦ ꯊꯣꯡꯒꯗꯕ ꯆꯥꯡꯗꯨꯒꯤ ꯍꯥꯏ ꯇꯔꯦꯀꯣ ꯃꯈꯥꯗ ꯊꯪꯗꯣꯏꯅꯤ ꯃꯍꯥꯛꯅ ꯍꯥꯏꯗꯤ ꯏꯇꯥꯎ ꯍꯣꯏꯒꯤ ꯃꯤꯗꯣ ꯃꯉꯥ ꯆꯥꯗ ꯑꯣꯏꯇꯥꯔꯒꯗꯤ ꯄꯥꯡꯈꯣꯛꯇꯨ ꯃꯅꯥ ꯊꯥ ꯑꯍꯨꯝꯃꯨꯛ ꯀꯩꯃꯨꯛ ꯁꯨꯃꯥꯏꯅ ꯇꯧꯕ ꯌꯥꯏ ꯑꯗꯨꯒ ꯍꯋꯥꯏ ꯃꯪꯒꯜ ꯆꯥꯡ ꯑꯃ ꯑꯣꯟꯕꯤꯔꯒ ꯃꯗꯨ ꯇꯤꯡꯖꯔꯒ ꯑꯩꯈꯣꯏꯒꯤ ꯀꯥꯝꯊꯣꯛꯀꯗꯕ ꯀꯨꯀꯔꯅ ꯅꯠꯇ꯭ꯔꯒ ꯐꯨꯠꯀꯗꯧꯔꯤꯕ ꯆꯐꯨꯗꯨꯒꯤ ꯃꯈꯥꯗ ꯃꯅꯥ ꯑꯁꯪꯕꯁꯤ ꯊꯥꯕꯤꯔꯅꯤ ꯑꯗꯨꯒ ꯑꯩꯈꯣꯏꯒꯤ ꯑꯇꯣꯞꯄ ꯃꯅꯥ ꯃꯁꯤꯡ ꯍꯥꯞꯄ ꯌꯥꯏ ꯃꯥꯏꯔꯦ ꯃꯇꯣꯟ ꯍꯥꯞꯄ ꯌꯥꯏ ꯑꯗꯒꯤ ꯆꯥꯕ ꯌꯥꯕ ꯑꯗꯨꯝ ꯃꯅꯥ ꯃꯁꯤꯡ ꯑꯁꯦꯡꯕ ꯈꯔ ꯑꯗꯨꯝ ꯍꯥꯞꯄ ꯌꯥꯏ ꯑꯗꯨ ꯍꯥꯞꯄꯒ ꯍꯋꯥꯏ ꯃꯪꯒꯜ ꯑꯁꯤꯦ ꯍꯥꯞꯆꯔꯅꯤ ꯍꯥꯞꯄ ꯃꯇꯨꯡꯗ ꯑꯩꯈꯣꯏꯒꯤ ꯀꯥ ꯍꯧꯖꯤꯛ ꯃꯇꯝꯗꯤ ꯃꯔꯨꯞ ꯑꯗꯨꯝ ꯀꯨꯀꯔꯗ ꯀꯩꯗ ꯀꯥꯝꯅꯔꯕꯅꯤꯅ ꯀꯥꯝꯕꯩ ꯃꯑꯣꯡꯁꯤꯅ ꯍꯥꯏꯖꯔꯛꯦꯀꯣ ꯃꯔꯨꯞ ꯌꯥꯕ ꯅꯠꯇ꯭ꯔꯥ
ꯎꯝ ꯌꯥꯏꯕ ꯍꯥꯏꯕꯤ ꯀꯩꯁꯨ ꯀꯥꯏꯗ
ꯑꯗ ꯑꯣꯏꯅ ꯍꯥꯏꯖꯔꯛꯑꯒꯦ ꯀꯥꯝꯕꯒꯤꯁꯤꯗ ꯑꯩꯈꯣꯏꯒꯤ ꯀꯨꯀꯔꯒꯤ ꯃꯈꯥꯁꯤꯗ ꯑꯩꯈꯣꯏꯒꯤ ꯃꯣꯇꯤ ꯑꯁꯪꯕꯁꯤꯒꯤ ꯁꯪꯕꯣꯏ ꯑꯣꯏꯍꯟꯗꯧꯔꯤꯕ ꯄꯥꯡꯈꯣꯛ ꯃꯅꯥ ꯑꯁꯤ ꯍꯥꯞꯆꯒꯅꯤ ꯄꯥꯛꯅ ꯍꯥꯞꯄꯤꯔ ꯃꯇꯝꯗ ꯃꯇꯨꯡꯗ ꯍꯋꯥꯏ ꯃꯪꯒꯜ ꯑꯁꯤ ꯄ ꯌꯥꯝ ꯊꯥꯡꯅꯗꯦ ꯃꯍꯥꯛꯁꯤ ꯑꯄꯤꯛꯄ ꯑꯩꯈꯣꯏꯒꯤ ꯆꯃꯁ ꯃꯆꯥ ꯃꯆꯥ ꯆꯥꯡꯗ ꯑꯣꯟꯕꯤꯔꯒ ꯑꯗꯨꯝ ꯍꯥꯞꯄꯤꯌꯨ ꯃꯍꯥꯛꯀꯤ ꯊꯨꯝꯗꯧꯅ ꯊꯥꯛꯄ ꯌꯥꯕꯁꯨ ꯅꯠꯇꯦ ꯊꯨꯝ ꯊꯥꯛꯄꯒꯤ ꯁꯔꯨꯛꯇꯨ ꯑꯗꯨꯒꯤ ꯑꯍꯨꯝ ꯊꯣꯛꯇꯣꯛꯑꯒ ꯃꯗꯨ ꯈꯤꯇꯪ ꯊꯥꯛꯀꯗꯕꯅꯤ ꯑꯗꯨꯕꯨ ꯑꯌꯥꯝꯕ ꯃꯔꯤ ꯊꯣꯛꯑ ꯊꯥꯛꯄꯁꯨ ꯂꯩ ꯃꯔꯨꯞꯅ ꯎꯇꯤꯗꯨꯒꯤ ꯍꯣꯔꯦꯟ ꯊꯥꯛꯀꯗꯕ ꯊꯨꯝꯗꯨꯒꯤ ꯑꯗꯨꯒꯤ ꯁꯔꯨꯛꯇꯨ ꯃꯔꯤ ꯊꯣꯛꯇꯣꯛꯄꯤꯔꯒ ꯑꯗꯨꯒꯤ ꯁꯔꯨꯛ ꯑꯃꯇꯪ ꯈꯥꯞꯄꯤꯒꯗꯕꯅꯤ ꯑꯗꯨꯒ ꯃꯗꯨ ꯊꯥꯛꯆꯤꯜꯂꯒꯅꯤ ꯑꯗꯨꯒ ꯃꯗꯨꯗ ꯑꯩꯈꯣꯏꯅ ꯍꯥꯞꯄ ꯌꯥꯔꯤꯁꯤ ꯑꯇꯣꯞꯄ ꯎꯁꯣꯏꯁꯨ ꯍꯥꯞꯄ ꯌꯥꯏ ꯑꯗꯨꯕꯨ ꯎꯁꯣꯏ ꯍꯥꯞꯇꯕꯤꯗ ꯑꯩꯈꯣꯏꯒꯤ ꯁꯪꯅ ꯍꯋꯥꯏ ꯈꯛꯇꯪ ꯇꯧꯖꯒꯦ ꯍꯥꯏꯕꯒꯤ ꯑꯗꯨꯅꯤ ꯑꯩꯩꯅꯥꯛ ꯄꯟꯖꯔꯛꯏꯁꯤ ꯑꯩꯈꯣꯏꯒꯤ ꯃꯆꯪ ꯑꯣꯏꯕ ꯑꯩꯈꯣꯏꯒꯤ ꯍꯩꯔꯤꯕꯨ ꯃꯆꯦꯠ ꯑꯃ ꯑꯗꯨꯒ ꯑꯍꯜ ꯂꯃꯟꯅ ꯃꯣꯔꯣꯛꯇꯤ ꯌꯥꯝ ꯍꯥꯞꯅꯍꯟꯗꯦ
ꯈꯣꯏꯒꯤ ꯃꯣꯔꯣꯛ ꯃꯆꯥ ꯑꯃ ꯇꯪ ꯍꯥꯞꯆꯒꯅꯤ ꯑꯈꯣꯏꯒꯤ ꯃꯔꯣꯛ ꯑꯇꯦꯛꯄ ꯃꯆꯥ ꯑꯃ ꯍꯥꯞꯄꯁꯨ ꯌꯥꯏ ꯀꯥꯡꯕ ꯃꯆꯥ ꯑꯃ ꯍꯥꯞꯄꯁꯨ ꯌꯥꯏ ꯑꯗꯨ ꯑꯇꯦꯛꯄ ꯍꯥꯞꯄꯅ ꯅꯨꯡꯁꯤꯕ ꯍꯦꯜꯂꯤ ꯑꯗꯨꯒ ꯅꯥꯀꯨꯞꯄꯤ ꯃꯔꯣꯏ ꯅꯥꯀꯨꯞꯄꯤꯁꯤ ꯈꯔ ꯌꯥꯝ ꯇꯪꯅ ꯑꯗꯨꯝ ꯍꯥꯞꯄꯤꯒꯅꯤ ꯍꯥꯞꯄ ꯃꯇꯨꯡꯗ ꯑꯩꯈꯣꯏꯅ ꯏꯁꯤꯡꯁꯤ ꯆꯥꯡ ꯑꯃꯗ ꯊꯨꯝꯅꯕ ꯅꯠꯇꯕ
ꯍꯋꯥꯏꯗꯨꯒꯤ ꯈꯣꯏꯒꯤ ꯃꯃꯤꯠ ꯃꯄꯥꯕꯨ ꯁꯣꯜꯍꯟꯕ ꯍꯥꯏꯇꯥꯔꯦ ꯀꯧꯕꯅꯨꯀꯣ ꯑꯗꯨꯒ ꯑꯩꯈꯣꯏ ꯀꯨꯀꯔꯁꯤ ꯐꯖꯅ ꯈꯨꯝꯖꯤꯟꯕꯤꯔ ꯀꯥꯝꯃ ꯃꯇꯨꯡꯗ ꯌꯥꯝ ꯀꯨꯏꯅ ꯀꯥꯝꯕꯕ ꯌꯥꯔꯣꯏ ꯃꯔꯝꯗꯤ ꯁꫭꯌꯥ ꯕꯦꯀꯞ ꯇꯨꯅ ꯃꯨꯟꯍꯟꯒꯅꯤ ꯑꯗꯨꯅ ꯑꯍꯨꯝꯒꯨꯝꯕ ꯑꯅꯤꯒꯨꯝꯕ ꯀꯥꯝꯑꯒ ꯊꯥꯡꯗꯔꯒ ꯂꯩꯔꯤꯉꯩꯗ ꯏꯪꯍꯜꯂꯤꯉꯩꯗ ꯑꯩꯈꯣꯏꯒꯤ ꯁꯣꯝ ꯅꯥꯀꯟꯗ ꯊꯥꯎꯗ ꯃꯔꯨꯞ ꯃꯄꯥꯡ ꯇꯤꯜꯍꯧ ꯑꯗꯒꯤ ꯃꯣꯏ ꯅꯥꯀꯨꯞꯄꯤ ꯑꯗꯒꯤ ꯑꯩꯈꯣꯏꯒꯤ ꯍꯩꯔꯤꯕꯣꯞ ꯑꯗꯒꯤ ꯃ ꯖꯤꯔꯥꯒꯨꯝꯕ ꯑꯗꯒꯤ ꯇꯦꯖꯄꯇꯥ ꯃꯅꯥ ꯁꯨꯃꯥꯏꯅ ꯌꯥꯝ ꯀꯥ ꯍꯦꯟꯅ ꯍꯥꯞꯆꯔꯣꯏ ꯌꯨꯝꯗ ꯑꯗꯨꯝ ꯐꯪꯕ ꯉꯥꯛꯇꯅꯤ ꯁꯨꯃꯥꯏꯅ ꯍꯥꯞꯄꯤꯔꯣ ꯑꯗꯨꯒ ꯃꯗꯨꯗꯨ ꯑꯩꯈꯣꯏꯒꯤ ꯃꯗꯨꯒꯤ ꯊꯥꯎ ꯉꯧꯕꯗꯨꯗ ꯑꯩꯈꯣꯏ ꯎꯇꯤꯁꯦ ꯍꯩꯖꯤꯟꯖꯒꯅꯤ ꯃꯔꯨꯞ꯫ ꯍꯩꯖꯤꯜꯂꯒ ꯃꯗꯨꯗ ꯑꯃꯨꯛ ꯑꯈꯣꯏꯅ ꯆꯥꯅꯒꯗꯕ ꯃꯍꯤꯁꯤ ꯌꯦꯡꯑꯒ ꯏꯁꯤꯡ ꯑꯁꯥꯕ ꯂꯣꯜꯂꯒ ꯊꯝꯕꯤꯒꯗꯕꯅꯤ꯫ ꯀꯩꯒꯨꯝꯕ ꯉꯁꯥꯏꯒꯤ ꯀꯥꯝꯈꯤꯕꯗꯨꯅ ꯌꯥꯝꯅ ꯅꯪꯉꯝꯕ ꯑꯣꯏꯇꯥꯔꯒꯗꯤ ꯃꯗꯨ ꯏꯁꯤꯡ ꯈꯤ ꯑꯁꯥꯕ ꯈꯤꯇꯪ ꯍꯩꯖꯤꯜꯂꯒ ꯃꯗꯨ ꯌꯥꯝ ꯍꯥꯏꯖꯟꯗꯕꯤꯗ ꯑꯩꯈꯣꯏ ꯂꯣꯟꯒꯅꯤ ꯑꯗꯨꯒ ꯊꯨꯝ ꯊꯥꯖꯟꯒꯅꯤ ꯑꯗꯨꯒ ꯃꯍꯤ ꯆꯥꯅꯔꯝꯃꯒꯗꯤ ꯃꯍꯤ ꯑꯇꯣꯞꯄ ꯍꯥꯞꯑꯔꯣꯏ꯫ ꯅꯪꯉꯉꯩ ꯍꯥꯎꯕꯅꯤ ꯂꯥꯡꯉꯒꯗꯤ ꯎꯇꯤ ꯃꯥꯟꯗꯕꯅꯤ ꯃꯔꯨꯞ ꯑꯩꯒꯤ ꯁꯨꯃꯥꯏꯅ ꯊꯝ ꯖꯒꯦ ꯁꯝꯅ
ꯎꯝ ꯌꯥꯝꯅ ꯋꯥꯠꯅꯁꯨ ꯋꯥꯠꯔꯝꯒꯅꯤ ꯍꯥꯏꯗꯤ ꯌꯥꯝ ꯁꯥꯡꯅꯁꯨꯗꯤ ꯋꯥ ꯌꯥꯝ ꯋꯥꯕꯅꯤ ꯑꯗꯨꯒ ꯑꯃ ꯃꯌꯥꯝꯅ ꯑ ꯐꯖꯅ ꯁꯨꯃꯥꯏꯅꯁꯨ ꯇꯥꯛꯄꯤꯔꯦ‌꯫ ꯎꯝ ꯃꯈꯥ ꯇꯥꯔꯛꯄꯁꯤꯗꯤ ꯃꯔꯨꯞ ꯑꯩꯁꯨ ꯅꯣꯡꯃ ꯑꯗꯨꯝ ꯆꯥꯕ ꯂꯥꯛꯆꯒꯦ ꯍꯧꯔꯛ ꯐꯥꯎꯕ ꯎꯇꯤ ꯑꯁꯪꯕ ꯊꯣꯡꯕ ꯍꯥꯏꯇꯥꯔꯦ꯫ ꯃꯄꯥꯟ ꯃꯆꯨꯒꯁꯨ ꯂꯩꯀꯣ ꯍꯥꯏꯗꯤ ꯍꯋꯥꯏ ꯊꯣꯡꯕ ꯃꯆꯨ ꯑꯗꯨꯗꯤ ꯑꯩ ꯀꯥꯏꯅ꯫ ꯎꯇꯤ ꯑꯁꯪꯕꯁꯤ ꯃꯤꯅꯌꯥꯝ ꯄꯥꯞꯖꯩ ꯍꯥꯏꯇꯥꯔꯦ ꯃꯈꯥ ꯇꯥꯔꯛꯄꯁꯤꯗꯤ ꯑꯩꯈꯣꯏꯒꯤ ꯃꯔꯨꯞꯅꯁꯨ ꯈꯪꯕꯤꯔꯦ ꯫ ꯑ ꯁꯤꯒꯨꯝꯒꯤ ꯋꯥꯔꯤꯃ ꯇꯧꯖꯔꯛꯀꯦ ꯅꯍꯥꯟꯁꯦ ꯃꯔꯨꯞ ꯑꯃꯒ ꯑꯩꯒ ꯆꯥꯛ ꯆꯥꯕꯅꯦ ꯑꯗꯨꯗ ꯌꯦꯟ ꯆꯥꯛ ꯊꫭꯡꯑꯒꯥ ꯑꯩꯈꯣꯏꯒꯤ ꯁꯣꯏꯕꯨꯝꯁꯦ ꯏꯔꯣꯟꯕ ꯁꯣꯏꯕꯨꯝꯁꯦ ꯑꯩꯅ ꯂꯣꯜꯂꯦ ꯑꯩꯒꯤ ꯏꯃꯥ ꯄꯣꯛꯄꯗꯒꯤ ꯁꯣꯏꯕꯨꯝꯗꯨꯒꯛꯇꯤ꯫ ꯑꯗꯨꯒꯤ ꯅꯨꯃꯤꯠꯇꯨ ꯂꯣꯜꯂꯦ ꯑꯗꫭ ꯑꯩꯅ ꯂꯣꯟꯕꯁꯤꯗ ꯀꯃꯥꯏꯅ ꯂꯣꯜ ꯁꯤꯗ ꯆꯝꯅ ꯑꯩꯈꯣꯏꯒꯤ ꯀꯨꯀꯔꯗ ꯑꯂꯨ ꯈꯔ ꯍꯥꯞꯆꯜꯂꯒ ꯁꯣꯏꯕꯨꯝꯁꯤꯒ ꯇꯧꯔꯒ ꯑꯥ ꯀꯥꯝꯃꯦ ꯍꯥꯏꯇꯥꯔꯦꯅꯦ ꯑ ꯑꯗꯨꯣ ꯃꯤꯗꯤ ꯑꯩꯗ ꯀꯩꯅꯣ ꯍꯥꯞꯅꯤ ꯍꯥꯏꯦ ꯃꯣꯔꯣꯛꯁꯦ ꯍꯥꯞꯄꯦ ꯑꯩꯅ ꯍꯥꯞꯄꯧꯗ꯭ꯔꯦ꯫ ꯍꯥꯏꯗꯤ ꯑꯗ ꯍꯥꯞꯄꯧꯗꯕꯒꯤ ꯆꯥꯛꯇ ꯉꯥ ꯔꯦ ꯇꯣꯏ ꯌꯥꯗꯕ ꯫ ꯌꯥꯝ ꯋꯥꯅ ꯂꯣꯏꯁꯟꯁꯦ ꯑꯗꯨꯗꯨꯒ ꯊꯨꯝ ꯌꯦꯡꯕ ꯇꯪꯉꯥꯏ ꯇꯈꯥꯏ ꯌꯥꯝꯕꯅꯤꯗ꯫ ꯇꯪꯈꯥꯏ ꯇꯪꯈꯥꯏ ꯌꯥꯝꯕꯁꯤꯗ ꯊꯋꯥꯏꯗꯤ ꯈꯤꯇꯪ ꯅꯨꯡꯉꯥꯏꯈꯤꯗꯦ ꯫ ꯑꯗꯨꯗꯨꯒ ꯌꯥꯝ ꯋꯥꯅ ꯇꯧꯖꯒꯤꯕꯥ ꯑꯥ ꯄꯁꯒꯉꯕ ꯃꯗꯨ ꯇꯪꯈꯥꯏ ꯑꯃ ꯊꯕꯅꯦꯕ ꯐ꯭ꯔꯤꯁꯤꯗ ꯑꯗꯨ ꯑꯗꯨ ꯆꯥꯕ ꯐꯪꯗꯅꯦ ꯑꯗꯨꯝ ꯃꯥꯡꯈ꯭ꯔꯦ ꯍꯥꯏꯇꯥꯔꯦꯅꯦ ꯀꯥꯎꯕ ꯀꯥꯎꯕꯗꯒꯤ ꯆꯥꯗ꯭ꯔꯦ ꯑꯗꯨꯒ ꯅꯨꯃꯤꯠ ꯅꯤꯅꯤ ꯃꯔꯤꯅꯤ ꯂꯩꯔꯀꯥꯟꯗ ꯑꯩꯈꯣꯏꯒꯤ ꯃꯇꯨ ꯁꯦꯝꯃꯒ ꯂꯩꯔꯝꯕꯒꯤ ꯋꯥꯔꯤꯅꯦ ꯑꯗꯨꯩꯅ ꯃꯇꯨꯡ ꯇꯥꯔꯛꯄꯗ ꯑꯩꯈꯣꯏ ꯃꯔꯤ ꯐꯥꯎꯗ ꯀꯨꯜꯂꯒ ꯆꯥꯛꯆꯥ ꯆꯥꯛ ꯑꯃ ꯃꯖ ꯑꯃ ꯀꯩ ꯑꯃ ꯐ ꯎ ꯊꯣꯡꯕ ꯃꯔꯨꯞꯨ ꯊꯣꯡꯕ ꯄꯤꯗꯨꯁꯨ ꯑꯩ ꯅꯣꯡꯃ ꯂꯥꯛꯆꯒꯦ ꯆꯗꯁꯤꯒꯤꯗꯤ ꯃꯔ ꯋꯥꯔꯤꯗꯤ ꯍꯦꯟꯅ ꯁꯥꯅꯤꯡꯕꯅꯤ ꯑꯗꯨꯕꯨ ꯃꯈꯥ ꯇꯥꯕꯁꯤꯒꯤ ꯅꯣꯡꯃ ꯃꯇ ꯑꯗꯨꯝ ꯁꯥꯟꯅꯔ ꯉ ꯑꯁꯤꯒꯤ ꯃꯇꯥꯁꯤꯗ ꯀꯥꯏꯅꯔꯅꯦ
ꯐꯅꯤ ꯃꯔ